ꯑꯣ
ꯑꯔꯦ ꯇꯥꯔꯦ
ꯑꯣ ꯀꯔꯝ ꯀꯔꯝ ꯇꯧꯔꯤꯒꯦ ꯅꯨꯡꯉꯥꯏꯔꯤꯕꯣ
ꯅꯨꯡꯉꯥꯏꯔꯤꯌꯦ ꯑꯗꯨꯝ ꯅꯨꯡꯉꯥꯏꯔꯤ ꯍꯥꯏꯕ ꯇꯥꯕꯅꯤ ꯅꯪꯗꯤ ꯀꯔꯝ ꯀꯔꯝ ꯇꯧꯔꯤꯒꯦ
ꯑꯩꯁꯨ ꯑꯗꯨꯝ ꯂꯩꯔꯤꯕ ꯍꯥꯏꯗꯨꯅꯤꯗ ꯑꯅꯥ ꯑꯌꯦꯛ ꯌꯥꯎꯗꯦꯀꯣ
ꯑꯅꯥ ꯑꯌꯦꯛꯇꯤ ꯌꯥꯎꯗꯦꯌꯦ ꯅꯣꯏꯒꯤ ꯌꯨꯝ ꯁꯥꯒꯠꯂꯦꯅ ꯄꯥꯎ ꯇꯥꯏꯌꯦ ꯑꯩꯁꯨ ꯅꯣꯡꯃꯇꯪ ꯂꯥꯛꯑꯒ ꯌꯦꯡꯉꯒꯦ ꯇꯧꯕꯅꯦ ꯑꯗꯣ ꯑꯩꯁꯨ ꯊꯕꯛꯁꯤ ꯍꯦꯛ ꯆꯤꯟꯃꯟꯗꯅ ꯂꯥꯛꯄꯗꯣ ꯉꯝꯗꯦꯗ ꯇꯧꯔꯤꯁꯤ ꯅꯣꯏ ꯌꯨꯝ ꯁꯥꯒꯠꯂꯤꯗꯨꯕꯨ ꯅꯣꯏꯒꯤ ꯃꯃꯥꯡ ꯊꯪꯕꯒꯤ ꯅꯣꯏꯒꯤ ꯍꯥꯟꯅ ꯏꯪꯈꯣꯜ ꯂꯩꯔꯝꯝꯕ ꯃꯐꯝꯗꯨꯗ ꯁꯥꯔꯤꯕ꯭ꯔꯥ ꯅꯠꯇ꯭ꯔꯒꯅ ꯅꯣꯏꯒꯤꯅ ꯍꯥꯏꯗꯤ ꯅꯣꯏꯒꯤꯗꯤ ꯍꯤꯡꯒꯣꯜꯗꯨ ꯆꯥꯎꯋꯤꯗꯅ ꯑꯗꯨꯅ ꯍꯥꯏꯗꯤ ꯅꯠꯇ꯭ꯔꯒꯅ ꯅꯣꯏꯒꯤ ꯁꯪꯒꯣꯏ ꯁꯪꯒꯣꯏꯒꯤ ꯁꯔꯨꯛꯇꯣ ꯑꯗꯨ ꯐꯥꯎꯕ ꯇꯧꯔꯒ ꯀꯃꯥꯏꯅ ꯇꯧꯔꯤꯅꯣ ꯃꯅꯤꯡꯂꯣꯝ ꯁꯪꯕ ꯁꯔꯨꯛꯇꯨꯗ ꯁꯥꯔꯤꯕ꯭ꯔꯣ
ꯑꯈꯣꯏꯒꯤꯗꯣ ꯃꯃꯥꯡꯂꯣꯝꯒꯤ ꯁꯔꯨꯛ ꯊꯪꯕꯗꯨꯗꯅꯦ ꯁꯥꯔꯤꯁꯦ ꯍꯣꯏꯅꯦ ꯅꯪꯖꯨ ꯅꯣꯡ ꯐꯥꯗꯣꯛ ꯑꯃꯨꯛꯇꯪ ꯀꯣꯏꯊꯣꯔꯛꯄ ꯌꯥꯔꯤꯅꯤ ꯑꯩꯈꯣꯏ ꯃꯅꯤꯡꯗ ꯑꯣꯏꯅ ꯁꯪꯒꯣꯏꯗꯣ ꯁꯪꯒꯣꯏ ꯃꯆꯥ ꯑꯃ ꯑꯣꯏꯅ ꯁꯥꯒꯠꯂꯦ ꯑꯗꯨꯗ ꯍꯧꯖꯤꯛ ꯍꯧꯖꯤꯛ ꯂꯩꯔꯤꯌꯦ ꯃꯃꯥꯡꯒꯤ ꯍꯥꯟꯅꯒꯤ ꯂꯩꯅꯔꯝꯕ ꯁꯤꯡꯗꯨꯗꯤ ꯂꯣꯏꯅ ꯍꯥꯏꯕꯗꯤ ꯍꯧꯖꯤꯛ ꯁꯪꯒꯣꯏ ꯂꯩꯔꯝꯕꯗꯨꯁꯨ ꯂꯣꯏꯅ ꯇꯦꯝꯈꯥꯏꯈ꯭ꯔꯦ ꯑꯗꯨꯒꯤ ꯃꯄꯥꯗꯨꯗ ꯑꯣꯏꯅ ꯌꯨꯝꯗꯣ ꯁꯥꯒꯠꯂꯛꯑꯒꯦꯅ ꯑꯗꯨꯗꯨꯅ ꯃꯅꯤꯡꯂꯣꯝꯗ ꯌꯨꯝ ꯃꯆꯥ ꯍꯥꯏꯕꯗꯤ ꯁꯪꯒꯣꯏꯗꯧꯅ ꯇꯧꯕ ꯑꯃ ꯁꯥꯔꯦ ꯑꯗꯨꯗꯨꯒ ꯑꯗꯨꯗꯅ ꯍꯧꯖꯤꯛ ꯂꯩꯔꯤ ꯃꯃꯥꯡꯗ ꯍꯧꯖꯤꯛ ꯀꯩ ꯀꯩ ꯐꯥꯎꯟꯗꯦꯁꯟ ꯀꯩꯀꯥꯕꯨꯗꯤ ꯇꯧꯕ ꯂꯣꯏꯔꯦ ꯍꯥꯏꯇꯥꯔꯦ ꯁꯥꯒꯠꯄ ꯇꯪꯈꯥꯏ ꯋꯥꯏ ꯆꯜꯂꯛꯑꯦꯗ ꯅꯪ ꯅꯣꯡꯃ ꯌꯦꯡꯕ ꯂꯥꯛꯑꯣ
ꯂꯥꯛꯀꯦ ꯂꯥꯛꯀꯦ ꯑꯗꯨꯕꯨꯗꯤ ꯅꯣꯏꯒꯤ ꯅꯣꯏꯒꯤ ꯀꯩꯅꯣꯗꯨꯁꯨ ꯅꯣꯏꯒꯤ ꯅꯆꯥꯅꯨꯄꯥ ꯑꯍꯟꯗꯨꯁꯨ ꯅꯨꯄꯤ ꯊꯤꯕ ꯌꯥꯔꯑꯗꯨꯗ ꯇꯧꯔꯤꯁꯤ ꯅꯪꯅ ꯌꯨꯝ ꯁꯥꯍꯧꯔꯤꯗ ꯆꯞ ꯆꯥꯔꯕꯅꯤ ꯍꯥꯏꯗꯤ ꯍꯌꯦꯡ ꯑꯉꯥꯡꯒꯤ ꯂꯨꯍꯣꯡꯕ ꯃꯇꯝꯁꯨ ꯑꯣꯏꯕ ꯀꯥꯟ ꯑꯗꯒꯤ ꯌꯨꯝꯁꯨ ꯁꯥꯍꯧꯗꯕ ꯀꯥꯟ ꯄꯩꯁꯥꯗꯨ ꯗꯕꯜꯗ ꯑꯗꯨꯃꯥꯏꯅ ꯆꯠꯀꯅꯦꯕ ꯑꯃꯗ ꯑꯃꯗ ꯆꯠꯀꯗꯕꯗꯣ ꯅꯪꯅ ꯌꯨꯝꯁꯤ ꯍꯥꯟꯅ ꯁꯥꯗꯣꯛꯑꯒ ꯐꯖꯅ ꯌꯨꯝꯁꯤ ꯁꯥꯕ ꯂꯣꯏꯔꯦ ꯈꯣꯠꯂꯦ ꯅꯨꯄꯤ ꯊꯤꯔꯦ ꯌꯥꯕ ꯌꯥꯔꯦ ꯍꯥꯏꯕ ꯀꯥꯟꯗꯨꯗ ꯃꯥꯒꯤ ꯊꯤꯖꯤꯟꯕꯤꯔꯒ ꯑꯗꯨꯝ ꯂꯨꯍꯣꯡꯕꯒꯤ ꯆꯪꯒꯗꯕ ꯃꯥꯒꯤ ꯃꯊꯧꯗꯥꯡ ꯁꯤꯡꯗꯣ ꯑꯗꯨꯝ ꯇꯧꯕꯤꯔꯤꯗꯣ ꯅꯪꯅ ꯐꯔꯕꯅꯤ ꯅꯪ ꯌꯥꯝ ꯐꯖꯅ ꯄ꯭ꯂꯥꯟ ꯍꯩꯅ ꯁꯤꯡꯅ ꯇꯧꯔꯒ ꯇꯧꯔꯣꯏꯅꯦ ꯇꯧꯔꯤꯁꯦ ꯅꯣꯏꯒꯤ ꯐꯥꯎꯟꯗꯦꯁꯟ ꯂꯣꯏꯔꯒ ꯅꯣꯏꯒꯤ ꯐꯥꯎꯟꯗꯦꯁꯟ ꯂꯣꯏꯔꯒ ꯁꯥꯒꯠꯄ ꯍꯧꯔꯗꯤ ꯐꯅꯌꯥꯝꯗꯤ ꯁꯥꯒꯠꯄ ꯂꯣꯏꯔꯦꯅꯦ ꯇꯧꯔꯤꯁꯦ
ꯑꯧ ꯑꯧ ꯐꯅ ꯌꯥꯝꯗꯤ ꯂꯣꯏꯁꯤꯜꯂꯛꯀꯗꯧꯔꯦ ꯑꯩꯁꯨꯅꯦ ꯑꯗꯨꯅꯤ ꯑꯗꯨꯒꯤꯁꯨ ꯈꯜꯂꯒꯅꯤ ꯍꯥꯏꯕꯗꯤ ꯇꯨꯡꯗ ꯑꯃꯨꯛ ꯐꯪꯖꯟꯅꯔꯛꯀꯗꯧꯕꯗꯣ ꯍꯧꯖꯤꯛ ꯃꯣꯏꯒꯤ ꯂꯥꯏꯔꯤꯛ ꯂꯥꯏꯁꯨꯒꯤꯕꯨꯗꯤ ꯑꯅꯝꯕ ꯂꯣꯏꯁꯤꯜꯂꯛꯑꯕꯅꯤꯅ ꯈꯤꯇꯪ ꯐꯔꯦ ꯑꯗꯨꯗꯨꯅ ꯌꯨꯝꯔꯣꯝꯗ ꯑꯃꯨꯛ ꯃꯥꯏ ꯑꯣꯟꯁꯤꯜꯂꯤꯕꯅꯤ ꯇꯦꯛ ꯇꯦꯛ ꯇꯧꯔꯒ ꯂꯣꯟ ꯈꯔ ꯂꯧꯔꯒ ꯑꯗꯩ ꯑꯩꯈꯣꯏꯅ ꯇꯨꯡꯁꯤꯜꯂꯛꯄ ꯄꯩꯁꯥꯗꯨꯅ ꯇꯧꯔꯒ ꯈꯔ ꯁꯥꯍꯧꯔꯒꯦ ꯇꯧꯕꯅꯤ ꯅꯠꯇ꯭ꯔꯕꯗꯤ ꯍꯧꯖꯤꯛ ꯁꯥꯍꯧꯗ꯭ꯔꯗꯤ ꯑꯃꯨꯛ ꯀꯣꯟꯅ ꯑꯗꯨꯒꯤ ꯑꯃꯨꯛ ꯁꯥꯅꯕ ꯃꯇꯝ ꯀꯥꯏꯊꯣꯛꯄꯗꯩ ꯄꯩꯁꯥꯒꯤ ꯑꯃꯨꯛ ꯆꯦꯟꯅꯔꯛꯀꯗꯕꯗꯨꯒꯤ ꯈꯜꯂꯒ ꯍꯧꯖꯤꯛ ꯋꯥꯔꯁꯨ ꯋꯥꯅ ꯈꯤꯇꯪ ꯂꯩꯔꯤꯕ ꯈꯔꯁꯤ ꯇꯧꯔꯒ ꯁꯥꯒꯠꯍꯧꯔꯒꯦ ꯇꯧꯕꯅꯤ ꯍꯌꯦꯡ ꯇꯨꯡꯗꯁꯨ ꯑꯩꯉꯣꯟꯗ ꯀꯣꯝꯕ ꯑꯗꯨꯗꯨꯒ ꯈꯪꯗꯦ ꯌꯨꯝ ꯑꯃ ꯁꯥꯍꯧꯕꯁꯦ ꯑꯁ ꯈꯪꯗ꯭ꯔꯦ ꯐꯕꯨꯗꯤ ꯐꯍꯧꯔꯦ ꯑꯩ ꯂꯣꯟꯁꯨ ꯂꯧꯔꯦ ꯑꯗꯨꯒꯅꯦ ꯍꯧꯖꯤꯛꯀꯥꯟꯗꯤ ꯄꯣꯠꯁꯨ ꯌꯥꯝ ꯇꯥꯡꯈꯠꯂꯦꯗꯅ ꯇꯧꯔꯤꯁꯦ ꯁꯤꯃꯦꯟ ꯑꯣꯏꯔꯣ ꯌꯣꯠ ꯑꯣꯏꯔꯣ ꯄꯪꯇꯥꯡꯗ ꯇꯥꯡꯉꯤ ꯑꯩꯈꯣꯏꯒꯤ ꯏꯔꯝꯗꯝꯁꯤꯗꯁꯨꯅꯦ ꯇ꯭ꯔꯦꯟꯗꯣ ꯆꯦꯜꯂꯛꯑꯗꯤꯅꯦ ꯈꯔ ꯍꯣꯡꯒꯗꯕꯁꯨ ꯑꯣꯏꯕ ꯃꯄꯥꯟꯂꯣꯝꯗꯅ ꯀꯌꯥꯝ ꯍꯣꯡ ꯍꯣꯡꯅ ꯁꯥꯟꯅꯔꯤꯕ ꯌꯨꯝꯁꯤꯡꯁꯦ ꯑꯩꯈꯣꯏ ꯁꯤꯗꯅ ꯃꯤ ꯅꯦꯛꯄꯗ ꯑꯣꯏꯔꯣ ꯑꯗꯒꯤꯗꯤ ꯄꯣꯠ ꯆꯩ ꯂꯩꯕꯗ ꯑꯣꯏꯔꯣ ꯍꯦꯟꯅ ꯍꯦꯟꯅ ꯇꯥꯡꯉꯤ ꯇꯧꯔꯤꯁꯦ ꯑꯗꯨꯕꯨ ꯍꯣꯏ ꯁꯥꯍꯧꯕꯁꯤꯅꯕꯨꯗꯤ ꯐꯔꯦ ꯍꯥꯏ ꯈꯟꯗꯅ ꯑꯩꯁꯨ ꯁꯥꯍꯧꯔꯤꯕꯅꯤꯅꯦ
ꯅꯣꯡꯃ ꯅꯣꯡ ꯇꯥꯡꯈꯠꯂꯛꯏꯁꯦ ꯇꯧꯔꯤꯁꯦ ꯍꯥꯏꯗꯤ ꯃꯃꯥꯡ ꯆꯍꯤꯗ ꯄꯤꯔꯝꯕ ꯄꯣꯠꯇꯣ ꯍꯟꯗꯛ ꯆꯍꯤꯗꯗꯤ ꯃꯗꯨꯒꯤ ꯗꯕꯜꯗ ꯑꯣꯏ ꯍꯥꯏꯕ ꯇꯧꯔꯤꯁꯤ ꯑꯗꯒꯤ ꯐꯪꯕ ꯐꯪꯗꯕ ꯍꯥꯏꯕ ꯑꯃ ꯂꯩꯔꯣ ꯇꯧꯔꯤꯁꯤ ꯕꯟ ꯍꯥꯏꯗꯣ ꯑꯃꯨꯛ ꯇꯧꯁꯤꯟꯈ꯭ꯔꯗꯤ ꯐꯪꯉꯣꯏꯗ꯭ꯔꯤꯕꯅꯤꯗꯣ ꯇꯧꯔꯤꯁꯦ ꯑꯗꯨꯅ ꯅꯪꯅ ꯇꯦꯛ ꯇꯦꯛ ꯑꯗꯨꯃꯥꯏꯅ ꯁꯥꯖꯤꯜꯍꯧꯔꯤꯗꯨꯣ ꯐꯔꯕꯅꯤ ꯍꯥꯏꯕꯗꯤ ꯅꯪꯅ ꯍꯧꯖꯤꯛ ꯁꯥꯕ ꯉꯝꯕ ꯀꯥꯟꯗꯨꯗ ꯅꯪꯅ ꯇꯦꯛ ꯇꯦꯛ ꯁꯥꯖꯤꯜꯂꯤꯗꯣ ꯅꯠꯇ꯭ꯔꯒꯗꯤ ꯍꯌꯦꯡ ꯂꯨꯍꯣꯡꯉꯝꯗꯥꯏꯗ ꯁꯥꯕ ꯍꯥꯏꯔꯗꯤ ꯑꯦ ꯒꯤꯔꯤ ꯘꯔꯤ ꯇꯛꯁꯤꯜꯂꯛꯑꯒ ꯊꯥ ꯑꯅꯤꯁꯤꯒꯤ ꯃꯅꯨꯡꯗ ꯊꯥ ꯑꯍꯨꯝꯁꯤꯒꯤ ꯃꯅꯨꯡꯗ ꯁꯤꯒꯤ ꯃꯇꯝꯁꯤꯗ ꯑꯀꯛꯅꯕ ꯃꯇꯝꯁꯤꯗ ꯁꯥꯕ ꯂꯣꯏꯗ꯭ꯔꯒꯗꯤ ꯑꯃ ꯂꯨꯍꯣꯡꯕꯁꯤꯗ ꯐꯔꯛ ꯇꯥꯗꯣꯏꯅꯤꯀꯣ ꯍꯥꯏꯕꯅꯆꯤꯡꯕꯗꯣ ꯇꯧꯗꯅꯕ ꯅꯪꯅ ꯑꯗꯨꯃꯥꯏꯅ ꯅꯪꯅ ꯄꯩꯁꯥꯗꯨ ꯂꯩꯔꯛ ꯂꯩꯔꯛꯄꯒ ꯑꯗꯨꯃꯥꯏꯅ ꯇꯧꯔꯤꯗꯨꯣ ꯐꯔꯕꯅꯤ ꯂꯣꯟ ꯂꯧꯔꯁꯨ ꯀꯩꯁꯨ ꯀꯥꯏꯗꯦꯗ ꯅꯣꯏꯒꯤꯗꯤ ꯑꯗꯨꯝ ꯊꯥꯒꯤ ꯇꯣꯂꯣꯞ ꯆꯥꯡ ꯅꯥꯏꯅ ꯑꯗꯨꯝ ꯐꯪꯕꯅꯤꯅ ꯑꯗꯨꯝ ꯊꯥꯒꯤ ꯇꯣꯂꯣꯞꯇꯒꯤ ꯑꯗꯨꯝ ꯀꯛꯆꯔꯒ ꯇꯧꯕꯤꯒꯗꯕꯕꯨ ꯑꯗꯨꯅ ꯂꯣꯟ ꯂꯧꯔꯒ ꯇꯧꯔꯤꯗꯣ ꯐꯔꯕꯅꯤ ꯑꯩꯈꯣꯏꯒꯤꯗꯤ ꯁꯔꯀꯥꯔꯒꯤ ꯊꯕꯛꯁꯨ ꯇꯧꯍꯧꯗꯕꯅꯤꯅ ꯂꯣꯟꯁꯨ ꯂꯧꯅꯉꯥꯏꯗꯣ ꯍꯥꯏꯗꯤ ꯀꯌꯥ ꯈꯨꯗꯣꯡꯆꯥꯥꯕꯗꯨ ꯑꯣꯏꯗ꯭ꯔꯦ ꯍꯥꯏꯔꯤꯕ ꯂꯧꯕꯕꯨ ꯗꯤ ꯌꯥꯏ ꯇꯧꯔꯤꯁꯤ ꯑꯗꯨꯕꯨ ꯂꯧꯔꯁꯨ ꯈꯔ ꯅꯣꯏꯅ ꯇꯣꯂꯣꯞ ꯆꯥꯕ ꯍꯥꯏꯕꯗꯨ ꯑꯣꯏꯔꯕꯅꯤꯅ ꯂꯦꯞꯇꯅ ꯄꯩꯁꯥꯁꯨ ꯂꯥꯛꯑꯦ ꯑꯗꯨꯒ ꯈꯨꯗꯣꯡ ꯆꯥꯕꯗꯨꯁꯨ ꯅꯣꯏꯅ ꯍꯦꯟꯅ ꯐꯪꯉꯤꯗꯅ ꯇꯧꯔꯤꯁꯤ ꯑꯉꯥꯡ ꯃꯈꯩꯁꯨ ꯂꯥꯏꯔꯤꯛ ꯇꯝꯕ ꯂꯣꯏꯁꯤꯜꯂꯛꯑꯕꯅꯤꯅ ꯃꯇꯝ ꯌꯥꯝꯅ ꯆꯥꯔꯕꯅꯤꯅ ꯇꯧꯔꯁꯤ ꯏꯕꯨꯡ ꯑꯆꯧꯕꯗꯨꯗꯤ ꯃꯥꯗꯤ ꯍꯧꯖꯤꯛꯇꯤ ꯇꯣꯂꯣꯞ ꯆꯥꯔꯝꯃꯅꯤꯅꯦ ꯃꯥꯁꯨ ꯃꯥꯗꯤ ꯍꯧꯖꯤꯛ ꯀꯔꯤ ꯇꯧꯔꯤ
ꯍꯣꯏ ꯃꯥꯁꯨ ꯇꯦꯛ ꯇꯦꯛ ꯇꯧꯔꯒ ꯕꯦꯡꯇ ꯊꯕꯛ ꯇꯧꯔꯤꯌꯦ ꯌꯥꯝ ꯐꯍꯧꯔꯦ ꯃꯥ ꯃꯥꯁꯨ ꯂꯥꯏꯕꯛ ꯐꯗꯅ ꯍꯥꯏ ꯇꯥꯔꯦ ꯑꯦꯛꯖꯥꯝ ꯒꯣꯚꯔꯃꯦꯟꯒꯤ ꯑꯦꯛꯖꯥꯝ ꯑꯃ ꯊꯥꯔꯒ ꯐꯥꯎꯈ꯭ꯔꯤꯕꯅꯤ ꯃꯥꯒꯤ ꯁꯥꯏꯠꯇꯒꯤꯁꯨ ꯈꯤꯇꯪ ꯍꯥꯏꯕꯗꯤ ꯁꯨꯃꯥꯏꯅ ꯃꯥꯒꯤ ꯃꯁꯥꯒꯤ ꯑꯣꯏꯕ ꯁꯦꯜ ꯊꯣꯛꯆꯔꯕꯅꯤꯅ ꯑꯩꯈꯣꯏꯗꯁꯨ ꯃꯇꯦꯡ ꯃꯌꯥꯝ ꯑꯣꯏꯔꯦ ꯍꯥꯏꯗꯨꯅꯤꯗ ꯍꯥꯏꯕꯗꯤ ꯌꯨꯝꯒꯤ ꯀꯩꯒꯤꯗꯨꯅ ꯑꯩꯈꯣꯏꯅ ꯇꯦ ꯇꯦꯛ ꯌꯦꯡꯁꯤꯜꯂꯒꯁꯨ ꯃꯥꯅꯁꯨ ꯑꯆꯧ ꯑꯆꯧꯕ ꯄꯩꯁꯥꯗ ꯃꯇꯦꯡ ꯃꯌꯥꯝ ꯌꯥꯝ ꯄꯥꯡꯉꯦ ꯍꯧꯖꯤꯛꯇꯤ ꯑꯗꯨꯅ ꯌꯥꯝ ꯅꯨꯡꯉꯥꯏꯔꯦ ꯍꯥꯏꯇꯥꯔꯦ
ꯃꯥꯅꯤꯅꯦ ꯇꯧꯔꯤꯁꯤ ꯆꯨꯝꯃꯦ ꯑꯗꯨꯅꯤ ꯑꯉꯥꯡ ꯆꯥꯎꯔꯛꯄꯒꯤ ꯅꯨꯡꯉꯥꯏꯕ ꯍꯥꯏꯕꯁꯦ ꯑꯁꯤꯅꯤ ꯅꯍꯥꯟꯋꯥꯏꯗꯤ ꯄꯤꯛꯏꯉꯩꯗ ꯀꯔꯝ ꯀꯥꯟꯗ ꯆꯥꯎꯒꯗꯒꯦ ꯏꯆꯥꯁꯤ ꯆꯥꯎꯕ ꯆꯥꯎꯈ꯭ꯔꯒ꯭ꯔꯗꯤ ꯈꯔ ꯀꯣꯝꯒꯗ꯭ꯔꯅ ꯑꯃꯨꯛ ꯈꯜꯂꯝꯃꯤ ꯑꯗꯩ ꯆꯥꯎꯔꯛꯄꯗꯒꯤ ꯑꯃꯨꯛ ꯂꯥꯏꯔꯤꯛ ꯃꯍꯩꯅꯦ ꯃꯁꯤꯡ ꯇꯝꯍꯟꯕꯅꯦ ꯄꯩꯁꯥ ꯈꯣꯄ ꯃꯌꯥꯝꯗꯨꯒ ꯑꯃꯨꯛ ꯀꯗꯥꯏꯗ ꯇꯝꯍꯟꯒꯅꯤ ꯀꯔꯤꯗ ꯇꯝꯍꯟꯒꯅꯤꯅ ꯃꯊꯥ ꯁꯥꯔꯝꯕꯁꯤꯡꯗꯣ ꯍꯧꯖꯤꯛꯇꯤ ꯇꯣꯂꯣꯞ ꯆꯥꯔꯒ ꯑꯗꯨꯃꯥꯏꯅ ꯃꯣꯏꯅ ꯃꯇꯦꯡ ꯄꯥꯡꯕ ꯍꯧꯔꯛꯑꯕꯅꯤ ꯈꯜꯂꯨꯕꯗ ꯅꯨꯡꯁꯤꯗ ꯄꯨꯟꯁꯤꯁꯦ ꯇꯧꯔꯤꯁꯦ ꯃꯥꯁꯨ ꯒ꯭ꯌꯥꯟ ꯇꯥꯕ ꯑꯉꯥꯡ ꯑꯣꯏꯕꯅꯤꯅ ꯑꯗꯨꯝ ꯅꯍꯥꯟꯋꯥꯏꯗꯒꯤ ꯐꯅ ꯍꯧꯔꯛꯄꯅꯤ ꯑꯗꯨꯅ ꯑꯗꯨꯝ ꯁꯔꯀꯥꯔꯒꯤ ꯊꯕꯛ ꯐꯪꯈ꯭ꯔꯤꯗꯣ ꯑꯗꯨꯝ ꯃꯥꯒ ꯆꯥꯅꯕ ꯊꯕꯛꯅꯤ ꯇꯧꯔꯤꯗꯣ ꯃꯥꯗꯤ ꯍꯣꯠꯅꯖꯕꯁꯨ ꯌꯥꯝꯅ ꯀꯟꯕꯅꯤ ꯒ꯭ꯌꯥꯟꯁꯨ ꯇꯥꯔꯒ ꯅꯣꯡꯃ ꯐꯥꯎꯕ ꯃꯊꯛꯀꯤ ꯑꯍꯟꯗ ꯃꯈꯥꯒꯤ ꯑꯉꯥꯡꯗ ꯊꯛꯁꯤ ꯈꯥꯁꯤ ꯀꯥꯏꯗꯕꯅꯤ ꯇꯧꯔꯤꯁꯤ ꯋꯥ ꯐꯥꯎꯕ ꯀꯟꯅ ꯉꯥꯡꯖꯗꯕꯅꯤ ꯍꯥꯏꯕ ꯇꯧꯔꯤꯁꯦ ꯑꯗꯨ ꯐꯔꯦꯅꯦ ꯃꯥꯁꯨ ꯍꯌꯦꯡ ꯅꯣꯡꯃ ꯃꯥꯁꯨ ꯁꯨꯇꯤ ꯊꯣꯛꯣꯂꯛꯀꯥꯟꯗ ꯄꯨꯟꯅ ꯃꯌꯥꯝ ꯆꯥꯛ ꯆꯥꯅꯔꯒ ꯅꯣꯏꯒꯤ ꯌꯨꯝꯗꯨꯁꯨ ꯌꯦꯡꯕ ꯂꯥꯛꯄ ꯑꯣꯏꯅ ꯑꯗꯨꯃꯥꯏꯅ ꯇꯧꯕ ꯌꯥꯏ ꯇꯧꯔꯤꯁꯤꯦ ꯊꯕꯛꯇꯤ ꯍꯧꯖꯤꯛ ꯁꯨꯕ ꯃꯤ ꯃꯈꯩꯗꯤ ꯅꯨꯡꯇꯤꯒꯤ ꯂꯥꯛꯄꯣ ꯅꯠꯇ꯭ꯔꯒꯅ ꯃꯣꯏꯁꯤ ꯀꯔꯝꯕ ꯃꯑꯣꯡꯗ ꯇꯧꯔꯤꯏꯅꯣ
ꯑ ꯍꯧꯖꯤꯛꯁꯦ ꯂꯥꯛꯄꯨꯗꯤ ꯂꯥꯛꯑꯦ ꯅꯨꯡꯇꯤꯒꯤ ꯑꯗꯨꯝ ꯁꯨꯒꯠꯂꯤꯌꯦ ꯍꯧꯖꯤꯛꯇꯤ ꯑꯗꯨꯕꯨꯅꯦ ꯅꯪꯅ ꯍꯥꯏꯔꯝꯕꯗꯣ ꯕꯟ ꯀꯩꯀꯥ ꯂꯥꯛꯁꯟꯕꯁꯦ ꯍꯦꯛꯇ ꯐꯔꯛ ꯇꯥꯕ ꯕꯟ ꯆꯠꯄ ꯕꯟ ꯇꯧꯕꯗꯅꯦ ꯄꯣꯠ ꯆꯩ ꯄꯨꯁꯜꯂꯛꯄ ꯌꯥꯗꯕꯒꯨꯝꯕ ꯑꯗꯒꯤꯗꯤ ꯍꯥꯏꯕꯗꯤ ꯄꯣꯠ ꯃꯌꯥꯝ ꯃꯌꯥꯝꯗꯣ ꯍꯦꯛꯇ ꯐꯪꯗꯕ ꯈꯣꯠꯇꯕ ꯍꯦꯛꯇ ꯇꯧꯋꯦꯕ ꯑꯗꯩꯗꯤ ꯃꯤꯁꯤꯡꯁꯤꯁꯨ ꯄꯣꯠꯇꯣ ꯂꯩꯇ꯭ꯔꯗꯤ ꯀꯃꯥꯏꯅ ꯊꯕꯛ ꯁꯨꯍꯜꯂꯨꯅꯤ ꯑꯗꯨ ꯑꯗꯨꯗꯨꯅꯅꯦ ꯑꯃꯨꯛꯃꯨꯛꯁꯨ ꯂꯦꯞꯄꯨꯔꯕꯅꯦ ꯑꯗꯣ ꯍꯧꯖꯤꯛꯇꯤ ꯂꯥꯏꯕꯛ ꯐꯗꯅ ꯄꯣꯠ ꯆꯩ ꯈꯔ ꯊꯨꯡꯉꯔꯦ ꯑꯗꯨꯗꯨꯒꯤ ꯂꯩꯉꯣꯏ ꯀꯩꯀꯥꯁꯨ ꯂꯩꯔꯕꯒꯤ ꯇꯧꯔꯤ ꯀꯟꯅ ꯑꯗꯨꯅ ꯈꯤꯇꯪ ꯇꯦꯛ ꯑꯦꯦꯛ ꯇꯧꯔꯒ ꯁꯥꯒꯠꯂꯤꯌꯦ ꯃꯣꯏꯁꯨꯅꯦ ꯅꯨꯡꯁꯥꯒ ꯌꯥꯝ ꯁꯥꯕꯁꯤꯗꯁꯨꯅꯦ ꯌꯥꯝꯁꯨ ꯋꯥꯔꯕ ꯍꯥꯏꯗꯨꯅꯤꯗ ꯑꯗꯒꯤꯗꯤ ꯑꯩꯅ ꯑꯩꯈꯣꯏꯒꯤ ꯁꯥꯕꯒꯤ ꯃꯤ ꯈꯔꯕꯨꯗꯤ ꯑꯩꯈꯣꯏꯒꯤ ꯃꯅꯥꯛꯇ ꯊꯝꯃꯦ ꯑꯗ ꯃꯣꯏꯁꯨ ꯑꯗꯨꯝ ꯑꯩꯈꯣꯏꯒ ꯇꯧꯔꯒ ꯆꯥꯛ ꯊꯣꯡꯗꯅ ꯆꯥꯃꯤꯟꯅꯗꯅ ꯈꯣꯠꯇꯅ ꯑꯗꯨꯝ ꯁꯥꯃꯤꯟꯅꯔꯦ ꯑꯗꯨꯝ ꯑꯩꯒ ꯇꯕꯛ ꯇꯧꯃꯤꯟꯅꯔꯤꯕꯁꯤꯡꯁꯦ ꯌꯥꯝꯅ ꯐꯩ ꯍꯥꯏꯗ ꯌꯥꯝ ꯐꯩ ꯍꯥꯏꯇꯥꯔꯦ ꯑꯁ ꯂꯥꯏꯕꯛ ꯐꯕꯅꯤꯗ ꯑꯩꯅ ꯃꯣꯏ ꯊꯦꯡꯅꯔꯝꯕꯁꯦ ꯑꯗꯨ ꯅꯠꯇꯕꯤꯗ ꯈꯤꯇꯪ ꯋꯥ ꯉꯥꯡꯅꯕ ꯈꯣꯠꯅꯕꯗ ꯈꯤꯇꯪ ꯅꯨꯡꯉꯥꯏꯇꯕ ꯃꯣꯏꯗꯤ ꯒ꯭ꯌꯥꯟꯁꯨ ꯌꯥꯝ ꯇꯥꯏ ꯑꯩꯅ ꯍꯥꯏꯕꯗꯤ ꯍꯧꯖꯤꯛꯁꯤ ꯈꯤꯇꯪ ꯆꯤꯜꯂꯤ ꯈꯣꯠꯂꯤ ꯑꯗꯒꯤꯗꯤ ꯄꯣꯠ ꯁꯨꯅ ꯂꯥꯛꯇꯕ ꯈꯣꯠꯇꯕꯒꯤꯁꯨ ꯃꯣꯏꯗ ꯂꯣꯏ ꯇꯥꯟꯅꯔꯦ ꯇꯥꯟꯅꯕ ꯌꯥꯗꯕ ꯃꯤꯒ ꯑꯣꯏꯔꯝꯂꯕꯗꯤ ꯌꯥꯝꯅꯁꯨ ꯅꯨꯡꯉꯥꯏꯔꯝꯃꯣꯏ ꯍꯧꯖꯤꯛ ꯄꯩꯁꯥꯒꯤ ꯁꯦꯜ ꯊꯨꯝꯒꯤ ꯑꯣꯏꯔꯁꯨ ꯃꯣꯏꯁꯨ ꯃꯣꯏꯅ ꯍꯥꯏꯅꯤꯡꯕꯗꯣ ꯑꯩꯉꯣꯟꯗ ꯑꯗꯨꯝ ꯅꯤꯡꯇꯝꯅ ꯑꯗꯨꯝ ꯍꯥꯏꯕ ꯉꯝꯖꯔꯦ ꯑꯩꯅꯁꯨ ꯑꯗꯨꯝ ꯍꯥꯏꯅꯤꯡꯕ ꯑꯗꯒꯤꯗꯤ ꯇꯧꯍꯟꯅꯤꯡꯕꯗꯨ ꯃꯣꯏꯗ ꯐꯖꯅ ꯉꯥꯡꯅꯔꯒ ꯑꯦ ꯑꯃꯥꯏꯅ ꯁꯨꯃꯥꯏꯅ ꯁꯥꯒꯠꯄ ꯁꯥꯕꯒꯤ ꯃꯑꯣꯡꯗꯨꯁꯨ ꯃꯣꯏꯒ ꯑꯗꯨꯝ ꯇꯥꯟꯅꯔꯒꯅꯦ ꯌꯥꯝ ꯐꯖꯅ ꯇꯧꯃꯤꯟꯅꯔꯤ ꯑꯩꯒ ꯂꯩꯃꯤꯟꯅꯔꯤꯕ ꯃꯤꯁꯤꯡꯁꯦ ꯌꯥꯝ ꯐꯩ ꯍꯥꯏꯗꯤ ꯌꯥꯝ ꯐꯩꯌꯦ ꯑꯗꯨꯒꯤꯅꯦ ꯑꯃꯨꯛ ꯑꯩꯉꯣꯟꯗ ꯌꯥꯝ ꯅꯨꯡꯉꯥꯏꯕ ꯍꯥꯏꯇꯥꯔꯦ
ꯃꯥꯅꯤ ꯃꯥꯅꯤ ꯅꯪꯅ ꯑꯗꯨꯃꯥꯏꯅ ꯂꯩꯍꯜꯂꯒ ꯄꯨꯟꯅ ꯇꯧꯃꯤꯟꯅꯔꯤꯗꯣ ꯐꯔꯕꯅꯤ ꯍꯥꯏꯕꯗꯤ ꯂꯥꯞꯅ ꯂꯥꯛꯄ ꯃꯤꯁꯨ ꯌꯥꯎꯏꯗꯣ ꯑꯗꯒꯤ ꯀ ꯅꯛꯅ ꯂꯥꯛꯄ ꯃꯤꯁꯨ ꯌꯥꯎꯏꯗꯣ ꯑꯗꯒꯤ ꯅꯣꯡꯁꯤꯡ ꯇꯥꯔꯛꯄ ꯍꯥꯏꯕ ꯑꯃ ꯂꯩꯗꯣ ꯅꯣꯡꯁꯤꯡꯥꯔ ꯇꯥꯔꯛꯑꯦ ꯍꯥꯏꯔꯒ ꯆꯠꯊꯣꯛ ꯆꯠꯁꯤꯟ ꯐꯔꯛ ꯇꯥꯔꯦ ꯍꯥꯏꯔꯒ ꯑꯗꯨꯃꯥꯏꯅ ꯇꯧꯕꯁꯨ ꯌꯥꯔꯛꯑꯕꯅꯤꯅ ꯅꯪꯅ ꯑꯗꯨꯃꯥꯏꯅ ꯅꯣꯏꯒꯤ ꯂꯩꯐꯝꯗꯨꯁꯨ ꯂꯝ ꯂꯝꯗꯨ ꯆꯥꯎꯕꯅꯤꯅ ꯅꯣꯏꯒꯤꯗꯤ ꯑꯗꯨꯃꯥꯏꯅ ꯄꯨꯟꯅ ꯂꯩꯃꯤꯟꯅꯔꯒ ꯆꯥꯕ ꯊꯛꯄ ꯇꯧꯔꯒ ꯇꯧꯃꯤꯟꯅꯔꯤꯗꯨ ꯐꯔꯤꯕꯅꯤ ꯌꯨꯝ ꯁꯥꯔꯤꯉꯩ ꯍꯥꯏꯁꯤꯗꯤ ꯑꯩꯈꯣꯏꯒꯤ ꯌꯨꯝꯕꯨ ꯁꯥꯕꯤꯗꯤ ꯃꯤ ꯃꯈꯩꯗꯨꯒꯤ ꯃꯕꯨꯛ ꯅꯥꯍꯟꯒꯅꯨ ꯃꯣꯏꯒꯤ ꯄꯦꯟꯅꯕ ꯇꯧ ꯍꯥꯏꯅꯔꯤꯅꯤ ꯍꯥꯏꯕ ꯀꯔꯤꯒꯨꯝꯕ ꯃꯣꯏꯅ ꯁꯥꯎꯈ꯭ꯔꯒꯗꯤ ꯍꯌꯦꯡ ꯑꯩꯈꯣꯏꯒꯤ ꯌꯨꯝ ꯁꯥꯕꯗ ꯌꯨꯝꯗꯨ ꯂꯩꯕ ꯅꯨꯡꯉꯥꯏꯇꯦ ꯑꯗꯨꯃꯥꯏꯅꯕꯨ ꯁꯨꯝ ꯍꯥꯏꯅꯔꯤꯅꯤ ꯍꯥꯏꯕ ꯑꯗꯨꯃꯥꯏꯅ ꯅꯪꯅ ꯆꯥꯕ ꯊꯛꯄ ꯐꯖꯅ ꯇꯧꯕꯤꯔꯒ ꯃꯣꯏꯒꯤ ꯂꯩꯐꯝ ꯃꯐꯝꯁꯨ ꯁꯤꯟꯕꯤꯔꯒ ꯐꯖꯅ ꯊꯕꯛ ꯇꯧꯃꯤꯟꯅꯔꯤꯗꯣ ꯐꯔꯕꯅꯤ ꯌꯥꯝꯅ ꯍꯥꯏꯗꯤ ꯃꯣꯏꯅ ꯃꯣꯏꯁꯨ ꯃꯣꯏꯅ ꯊꯕꯛ ꯁꯨꯕꯗ ꯅꯨꯡꯉꯥꯏꯅ ꯁꯨ ꯇꯥꯔꯒꯗꯤ ꯑꯩꯈꯣꯏꯗꯁꯨ ꯍꯔꯥꯎꯋꯤ ꯑꯗꯒꯤ ꯑꯩꯈꯣꯏꯅꯁꯨ ꯐꯖꯅ ꯇꯧꯕꯤꯕꯗꯨꯒꯤ ꯃꯇꯨꯡ ꯃꯇꯨꯡꯏꯟꯅ ꯃꯣꯏꯅꯁꯨ ꯑꯗꯨꯃꯥꯏꯅ ꯇꯧꯕꯤꯔꯤꯗꯨꯣ ꯐꯔꯕꯅꯤ ꯑꯗꯒꯤ ꯃꯇꯝ ꯃꯥꯡꯁꯨ ꯃꯥꯡꯗ꯭ꯔꯦ ꯍꯥꯏꯗꯤ ꯆꯥꯛ ꯆꯥꯕꯗꯣ ꯅꯣꯏꯒꯤꯗ ꯑꯗꯨꯝ ꯆꯥꯔꯕꯅꯤꯅ ꯆꯥꯛ ꯆꯥ ꯆꯠꯄꯒꯤ ꯃꯇꯝ ꯍꯥꯏꯕꯗꯨ ꯃꯥꯡꯗ꯭ꯔꯦ ꯀꯅꯥ ꯀꯅꯥꯒꯨꯝꯕ ꯈꯔꯗꯤ ꯆꯥꯛ ꯆꯥꯒꯦ ꯍꯥꯏꯔꯒ ꯆꯠꯈ꯭ꯔꯒ ꯄꯨꯡ ꯑꯅꯤ ꯑꯍꯨꯝ ꯃꯌꯨꯝꯗ ꯑꯗꯨꯝ ꯂꯩꯊꯣꯛꯑꯒ ꯂꯩꯔꯛꯦ ꯊꯣꯛꯄꯁꯨ ꯌꯥꯎꯔꯤꯅꯤ ꯑꯗꯨꯅ ꯃꯣꯏꯒꯤ ꯑꯌꯨꯛꯀꯤ ꯆꯥꯐꯝ ꯊꯣꯛꯄꯗꯨ ꯆꯥꯍꯜꯂꯒ ꯊꯕꯛꯇꯣ ꯑꯗꯨꯝ ꯁꯨꯖꯔꯒ ꯅꯣꯏꯅ ꯑꯃꯨꯛ ꯆꯥꯛ ꯂꯣꯏꯔꯦ ꯍꯥꯏꯔꯒ ꯀꯧꯕꯤꯔꯒ ꯉꯥꯏꯍꯥꯛꯇꯪ ꯄꯣꯊꯥꯖꯔꯒ ꯑꯃꯨꯛ ꯁꯨꯕ ꯍꯧꯕꯗꯣ ꯌꯥꯝ ꯐꯔꯕꯅꯤ ꯑꯗꯨꯃꯥꯏꯅ ꯇꯧꯔꯤꯁꯤ ꯃꯤꯗꯤ ꯀꯌꯥꯃꯨꯛ ꯂꯩꯔꯤꯅꯣꯖꯤꯛ ꯍꯁꯇ꯭ꯔꯤꯛꯁꯤ ꯅꯣꯏꯒꯤꯗ
ꯍꯧꯖꯤꯛ ꯍꯧꯖꯤꯛꯄꯨꯗꯤ ꯌꯥꯝꯅꯕꯨꯗꯤ ꯂꯩꯇꯦꯗ ꯑꯍꯨꯝ ꯃꯔꯤꯃꯨꯛ ꯂꯩꯌꯦ ꯃꯣꯏꯅ ꯇꯦꯛ ꯇꯦꯛ ꯈꯔ ꯇꯧꯔꯤ ꯑꯌꯨꯛ ꯅꯨꯡꯊꯤꯟꯗ ꯑꯗꯨꯝ ꯂꯥꯛꯄꯁꯨ ꯌꯥꯎꯕ ꯃꯣꯏ ꯑꯇꯩ ꯈꯔꯅ ꯂꯥꯛꯑꯦ ꯑꯗꯨꯒ ꯍꯧꯖꯤꯛꯀꯤ ꯑꯍꯨꯝ ꯃꯔꯤꯁꯤꯗꯤ ꯑꯩꯈꯣꯏꯒ ꯂꯩꯃꯤꯟꯅꯔꯒ ꯈꯣꯠꯃꯤꯟꯅꯔꯒ ꯇꯧꯃꯤꯟꯅꯔꯤꯅꯤ ꯑꯗꯨꯅꯤꯗ ꯌꯨꯝꯁꯦ ꯄꯤꯛꯄ ꯆꯥꯎꯕ ꯇꯣꯛꯈ꯭ꯔꯒ ꯃꯈꯣꯡ ꯈꯤꯇꯪ ꯁꯦꯡꯅ ꯁꯥꯅꯤꯡꯕꯒꯤꯅꯤꯗ ꯑꯩꯁꯨ ꯈꯤꯇꯪ ꯀꯨꯏꯅ ꯆꯪꯉꯒ ꯇꯧꯍꯧꯒꯦ ꯇꯧꯕꯁꯤ ꯌꯥꯝ ꯍꯥꯊꯨ ꯍꯥꯊꯨꯁꯨ ꯇꯧꯁꯟꯅꯤꯡꯗꯕ ꯄꯤꯛꯄ ꯆꯥꯎꯕ ꯇꯣꯛꯈ꯭ꯔꯒ ꯃꯈꯣꯡ ꯁꯦꯡꯅ ꯁꯥꯒꯠꯍꯧꯔꯗꯤ ꯑꯩꯅ ꯍꯌꯦꯡ ꯀꯣꯅ ꯇꯨꯡꯗ ꯍꯧꯖꯤꯛ ꯍꯧꯖꯤꯛꯃꯛ ꯌꯥꯝꯅ ꯍꯦꯟꯅ ꯁꯥꯒꯠꯇ꯭ꯔꯒꯁꯨ ꯃꯇꯨꯡꯗ ꯄꯩꯁꯥ ꯁꯦꯜ ꯊꯨꯝ ꯃꯌꯥꯝ ꯊꯣꯛꯂꯛꯑꯀꯥꯟꯗ ꯍꯥꯏꯕꯗꯤ ꯃꯊꯛ ꯀꯩꯀꯥ ꯍꯥꯞꯀꯠꯅꯤꯡꯉꯁꯨ ꯃꯈꯣꯡꯗꯣ ꯁꯦꯡꯍꯧꯔꯗꯤ ꯐꯩꯌꯦꯅ ꯈꯟꯗꯅ ꯀꯨꯏꯅ ꯆꯪꯉꯁꯨ ꯆꯪꯉꯁꯅꯨ ꯍꯥꯏꯗꯅ ꯍꯧꯖꯤꯛꯇꯇꯩ ꯇꯦꯛ ꯇꯦꯛ ꯁꯥꯒꯠꯂꯤꯁꯦ
ꯃꯥꯅꯤ ꯃꯥꯅꯤ ꯆꯨꯝꯃꯤ ꯑꯗꯨꯃꯥꯏꯅ ꯃꯈꯣꯡꯗꯨ ꯁꯦꯡꯅ ꯐꯥꯎꯟꯗꯦꯁꯟꯗꯨ ꯐꯖꯅ ꯇꯧꯍꯧꯒꯗꯕꯅꯤ ꯐꯥꯎꯟꯗꯦꯁꯟꯗꯨ ꯀꯟꯅ ꯐꯖꯅ ꯇꯥꯔꯒꯗꯤ ꯍꯌꯦꯡ ꯑꯉꯥꯡ ꯃꯈꯩꯅ ꯑꯣꯏꯔꯁꯨ ꯃꯣꯏꯒꯤ ꯃꯊꯛ ꯃꯊꯛꯇꯣ ꯍꯥꯞꯀꯠꯅꯤꯡꯕ ꯃꯇꯝꯗ ꯍꯥꯞꯀꯠꯄꯩꯅꯤ ꯍꯥꯏꯗꯤ ꯃꯈꯣꯡꯗꯨ ꯀꯟꯗ꯭ꯔꯒꯗꯤ ꯍꯌꯦꯡ ꯃꯊꯛꯇꯨꯁꯨ ꯌꯥꯝꯅ ꯍꯥꯞꯀꯠꯄ ꯆꯠꯄ ꯌꯥꯔꯣꯏꯗ꯭ꯔꯔꯤꯅꯤ ꯍꯥꯏꯕ ꯇꯧꯔꯤꯁꯦ ꯑꯗꯨꯗꯒꯤ ꯅꯣꯏꯗꯣ ꯃꯤꯁꯨ ꯌꯥꯝꯕ ꯅꯠꯇꯕꯅꯤꯅ ꯀꯩꯁꯨ ꯑꯗꯨꯗ ꯍꯦꯛꯇ ꯆꯥꯎꯅ ꯀꯥꯗꯣ ꯃꯉꯥ ꯇꯔꯨꯛ ꯕꯤꯜꯗꯤꯡꯗ ꯕꯤꯜꯗꯤꯡ ꯃꯊꯣꯟꯗꯨ ꯃꯉꯥ ꯇꯔꯨꯛ ꯑꯗꯨꯃꯥꯏꯅ ꯁꯥꯕꯒꯤ ꯀꯩꯁꯨ ꯗꯔꯀꯥꯔ ꯑꯣꯏꯗꯦ ꯍꯥꯏꯕ ꯇꯧꯔꯨ ꯇꯧꯔꯨꯅ ꯑꯅꯤ ꯑꯃ ꯁꯥꯔꯒ ꯑꯍꯨꯝ ꯑꯃ ꯁꯥꯔꯒ ꯑꯗꯨꯝ ꯐꯖꯅ ꯂꯩꯕ ꯌꯥꯕ ꯄꯣꯠꯅꯤ ꯍꯥꯏꯕ ꯇꯧꯔꯤꯁꯦ ꯍꯌꯦꯡ ꯄꯩꯁꯥ ꯂꯩꯔꯛꯄ ꯀꯥꯟꯗꯨꯗ ꯑꯗꯨꯝ ꯃꯊꯪ ꯃꯊꯪ ꯃꯇꯝ ꯃꯇꯝꯒꯤ ꯂꯥꯛꯀꯗꯕꯅꯤ ꯑꯗꯒꯤ ꯅꯪꯅꯁꯨ ꯑꯉꯥꯡ ꯃꯈꯩꯒꯤ ꯇꯧꯕꯤꯔꯝꯃꯦ ꯍꯥꯏꯅꯁꯨ ꯊꯣꯛꯄ ꯐꯖꯅ ꯇꯧꯕꯤꯔꯝꯕꯗꯣ ꯍꯌꯦꯡ ꯃꯣꯏꯅꯁꯨ ꯍꯔꯥꯎꯖꯒꯅꯤ ꯑꯗꯒꯤ ꯃꯣꯏꯁꯨ ꯃꯊꯪ ꯃꯊꯪ ꯅꯪꯒꯤ ꯆꯥꯔꯣꯟ ꯁꯨꯔꯣꯟ ꯃꯌꯥꯝ ꯐꯖꯅ ꯂꯩꯍꯧꯕꯗꯨ ꯌꯥꯅꯕ ꯅꯪꯅ ꯐꯖꯅ ꯇꯧꯕꯤꯔꯤꯗꯨ ꯐꯔꯕꯅꯤ ꯃꯤ ꯃꯈꯩꯁꯨ ꯅꯪꯅ ꯑꯐꯕ ꯊꯦꯡꯅꯔꯒ ꯅꯪꯅ ꯇꯥꯊꯣꯛ ꯇꯥꯖꯤꯟ ꯇꯧꯃꯤꯟꯅꯕ ꯌꯥꯏ ꯍꯥꯏꯕꯗꯨ ꯈꯟꯒꯗ ꯄꯥꯎ ꯄꯥꯎꯗꯨ ꯇꯥꯕꯗ ꯌꯥꯝꯅꯁꯨ ꯅꯨꯡꯉꯥꯏꯔꯦ ꯑꯩꯁꯨꯅꯦ ꯑꯗꯨꯝ ꯊꯕꯛ ꯐꯪꯀꯥꯟꯗꯅꯦ ꯅꯣꯡꯃ ꯅꯣꯏꯒꯤ ꯆꯥ ꯆꯤꯅꯤ ꯃꯅꯥ ꯑꯣꯏꯔꯣ ꯑꯗꯨꯒ ꯆꯥꯅ ꯊꯛꯅꯕ ꯈꯔ ꯄꯨꯔꯒ ꯑꯗꯨꯝ ꯀꯣꯏꯊꯣꯛꯂꯛꯀꯦ ꯑꯗꯨꯒꯥꯟꯗ ꯊꯦꯡꯅꯁꯤ
ꯍꯣ ꯍꯣꯏ ꯃꯔꯨꯞ ꯑꯗꯨꯗꯤ ꯉꯁꯤꯒꯤꯗꯤ ꯑꯩꯁꯨ ꯊꯕꯛ ꯑꯝꯇ ꯆꯠꯅꯕ ꯂꯣꯏꯁꯜꯂꯨꯒꯤꯒꯦ ꯊꯝꯃꯒꯦꯀꯣ
ꯐꯔꯦ ꯆꯠꯊꯣꯛꯎꯔꯣ